ꯍꯜꯂꯣ꯫
ꯑ ꯍꯜꯂꯣ ꯃꯔꯨꯞ ꯍꯥꯏꯕꯤꯌꯣ꯫
ꯃꯔꯨꯞ ꯍꯧ
ꯑꯗꯨꯝ ꯅꯨꯡꯉꯥꯏꯔꯤ ꯍꯥꯏꯇꯥꯔꯦ ꯃꯔꯨꯞ
ꯀ ꯋꯥꯔꯤ ꯑꯃ ꯁꯨꯝ ꯁꯥꯟꯅꯅꯤꯡꯕ꯫
ꯍꯥꯏꯕꯤꯌꯣ ꯃꯔꯨꯞ꯫
ꯉꯁꯤ ꯑꯩꯈꯣꯏꯅ ꯁꯥꯒꯗꯧꯔꯤꯕ ꯋꯥꯔꯤꯁꯦ ꯑꯩꯈꯣꯏ ꯁꯥꯟꯅ ꯈꯣꯠꯅ ꯕꯒꯤ ꯋꯥꯔꯤ ꯈꯔ ꯁꯨꯝ ꯁꯥꯁꯤ
ꯌꯥꯅꯤ ꯁꯪ
ꯃꯔꯨꯞ ꯑꯩꯅ ꯑꯩꯈꯣꯏꯒꯤ ꯚꯥꯔꯠꯀꯤ ꯀꯤ ꯅꯥꯠ ꯅꯥꯠ ꯑꯃꯗꯤ ꯍꯧꯅ ꯂꯣꯟꯆꯠ ꯂꯥꯏꯅꯤꯡ ꯂꯥꯏꯁꯣꯟꯁꯤꯡꯒꯤ ꯃꯇꯥꯡ ꯗ ꯁꯨꯝ ꯑꯩꯅ ꯈꯜꯂꯤ ꯃꯗꯨꯗꯤ ꯁꯥꯟꯅ ꯈꯣꯠꯅꯕ ꯍꯥꯏꯕꯁꯤꯁꯨ ꯌꯥꯝꯅ ꯃꯔꯨ ꯑꯣꯏ ꯑꯣꯏꯕ ꯅꯅꯥꯁꯤꯡ ꯃꯁꯤꯒꯨꯝꯅ ꯃꯔꯨ ꯑꯣꯏꯕ ꯑꯃꯅꯤ ꯍꯥꯏꯕꯁꯤꯁꯨ ꯑꯩꯍꯥꯛꯅ ꯁꯨꯝ ꯈꯜꯂꯤ ꯃꯔꯝꯗꯤ ꯃꯈꯣꯏ ꯑꯁꯤ ꯑꯥ ꯑꯩꯈꯣꯏꯅ ꯑꯃꯒ ꯑꯃꯒ ꯆꯥꯡ ꯌꯦꯡꯅꯕ ꯅꯠꯇ꯭ꯔꯒꯅ ꯁꯛ ꯇꯥꯛꯄ ꯃꯗꯨꯒꯨꯝꯕ ꯉꯥꯏꯍꯥꯛꯀꯤꯁꯨ ꯅꯠꯇꯅ ꯅꯥꯠ ꯑꯦ ꯑꯩꯈꯣꯏ ꯈꯨꯗꯤꯡꯃꯛꯄꯨ ꯄꯨꯟꯁꯤꯟꯍꯟꯕ ꯑꯃꯗꯤ ꯑꯩꯈꯣꯏꯒꯤ ꯃꯁꯛ ꯃꯑꯣꯡ ꯑꯃꯗꯤ ꯑꯩꯈꯣꯏꯒꯤ ꯂꯩꯔꯤꯕ ꯑꯁꯤꯒꯤ ꯊꯥ ꯊꯥꯛ ꯑꯃꯗ ꯌꯥꯝꯅ ꯑꯆꯧꯕ ꯃꯇꯦꯡ ꯄꯥꯡꯕ ꯑꯃꯅꯤ ꯍꯥꯏꯅ ꯈꯟꯅꯤꯡꯉꯤ ꯑꯩꯈꯣꯏꯅ ꯀ꯭ꯔꯤꯀꯦꯠ ꯁꯥꯟꯅꯕꯗꯒꯤꯅ ꯑꯉꯥꯡꯁꯤꯡꯅ ꯀꯕꯥꯗꯤ ꯁꯥꯟꯅꯕ ꯃꯁꯤ ꯃꯁꯤꯗꯁꯨ ꯅꯠꯇꯅ ꯇꯣꯉꯥꯟ ꯇꯣꯉꯥꯟꯕ ꯃꯌꯥꯝꯁꯤꯡ ꯑꯁꯤ ꯅ ꯚꯥꯔꯠꯀꯤ ꯀꯜꯆꯔ ꯑꯃꯗꯤ ꯑꯩꯈꯣꯏꯒꯤ ꯍꯧꯅ ꯂꯣꯟꯆꯠ ꯅꯨꯃꯤꯠ ꯈꯨꯗꯤꯡꯒꯤ ꯂꯩꯔꯤꯕꯁꯤꯡ ꯑꯁꯤ ꯃꯁꯛ ꯃꯑꯣꯡ ꯇꯥꯛꯏ ꯃꯁꯤꯅ
ꯑꯆꯨꯝꯕ ꯃꯔꯨꯞ ꯁꯥꯟꯅ ꯈꯣꯠꯅꯕ ꯍꯥꯏꯕꯁꯤ ꯍꯩꯕꯒꯤ ꯈꯛꯇ ꯅꯠꯇꯅ ꯃꯍꯥꯛ ꯑꯁꯤꯅ ꯁꯥꯟꯅ ꯈꯣꯠꯅꯕ ꯍꯥꯏꯕꯁꯤꯅ ꯑꯆꯧꯕ
ꯑꯆꯧꯕ ꯑꯩꯈꯣꯏꯒꯤ ꯃꯤ ꯑꯃꯒ ꯃꯤ ꯑꯃꯒ ꯅꯠꯇ꯭ꯔꯒ ꯀꯥꯡꯕꯨ ꯑꯃꯒ ꯀꯥꯡꯕꯨ ꯑꯃꯒ ꯍꯦꯟꯅ ꯆꯨꯁꯟꯅꯅꯕ ꯍꯦꯟꯅ ꯅꯨꯡꯁꯤ ꯆꯥꯟꯅꯅ ꯂꯩꯃꯤꯟꯅꯕ ꯑꯗꯨꯗꯁꯨ ꯃꯇꯦꯡ ꯄꯥꯡꯉꯦ ꯍꯥꯏꯅ ꯊꯝꯖꯒꯦ ꯃꯔꯨꯞ
ꯍꯖꯥꯝꯕꯃꯛꯅꯤ ꯑꯩꯈꯣꯏꯅ ꯀ꯭ꯔꯤꯛꯀꯦꯠ ꯀ꯭ꯔꯤꯛꯀꯦꯠ ꯍꯥꯏꯕ ꯃꯁꯥꯟꯅ ꯑꯁꯤꯗꯤ ꯀ꯭ꯔꯤꯛꯀꯦꯠ ꯍꯥꯏꯕꯁꯤꯗꯤ ꯑꯩꯈꯣꯏꯒꯤ ꯚꯥꯔꯠꯇ ꯃꯁꯤꯗꯤ ꯂꯥꯏꯅꯤꯡ ꯂꯥꯏꯁꯣꯟ ꯑꯃꯒꯨꯝꯕꯅꯤ ꯉꯜꯂꯤꯉꯩ ꯃꯇꯝ ꯅꯤꯡꯊꯧ ꯄꯥꯜꯂꯤꯉꯩ ꯃꯇꯝꯗ ꯍꯧꯗꯣꯛꯈꯤꯕ ꯃꯁꯥꯟꯅ ꯑꯁꯤꯅ ꯀꯔꯝꯅ ꯑꯩꯈꯣꯏꯒꯤ ꯂꯩꯕꯥꯛ ꯑꯁꯤ ꯃꯄꯨꯡ ꯑꯣꯏꯕ ꯁꯥꯟꯅ ꯈꯣꯠꯅꯕꯒꯤ ꯁꯛꯇꯝ ꯑꯣꯏꯔꯛꯂꯤꯕꯅꯣ ꯍꯥꯏꯕꯁꯤ ꯑꯉꯛꯄꯒꯤ ꯃꯁꯛꯅꯤ ꯑꯃꯗꯤ ꯑꯄꯤꯛꯄ ꯌꯨꯝꯁꯤꯡꯒꯤ ꯀꯥꯔꯛꯁꯤꯡꯗ ꯁꯥꯟꯅꯕꯗꯒꯤ ꯍꯧꯖꯤꯛꯇꯤ ꯃꯥꯂꯦꯝꯒꯤ ꯃꯐꯝ ꯀꯌꯥꯗ ꯇꯣꯔꯅꯥꯃꯦꯟꯁꯤꯡꯗ ꯁꯔꯨꯛ ꯌꯥꯗꯨꯅ ꯀ꯭ꯔꯤꯛꯀꯦꯠ ꯃꯁꯥꯟꯅ ꯑꯁꯤꯅ ꯑꯩꯈꯣꯏꯒꯤ ꯚꯥꯔꯠ ꯍꯥꯏꯕ ꯂꯩꯕꯥꯛ ꯑꯁꯤꯟ ꯃꯌꯥꯝꯗ ꯁꯥꯛ ꯑꯩꯈꯣꯏꯅ ꯑꯥꯏ ꯄꯤ ꯑꯦꯜ ꯍꯥꯏꯅ ꯈꯪꯅꯕ ꯏꯟꯗꯤꯌꯥꯟ ꯄ꯭ꯔꯤꯃꯤꯌꯔ ꯂꯦꯛ ꯑꯁꯤ ꯃꯁꯤꯃꯛꯅ ꯑꯩꯈꯣꯏꯒꯤ ꯀ꯭ꯔꯤꯀꯦꯠ ꯑꯁꯤ ꯃꯁꯤꯟꯕ ꯊꯨꯡꯅ ꯁꯛ ꯇꯥꯛꯄ ꯑꯃꯗꯤ ꯑꯩꯈꯣꯏꯒꯤ ꯖꯥꯇꯤ ꯑꯁꯤꯕꯨ ꯃꯤꯌꯥꯝꯒꯤ ꯃꯔꯛꯇ ꯇꯤꯜꯍꯟꯕꯗ ꯌꯥꯝꯅ ꯑꯆꯧꯕ ꯑꯣꯏ ꯀ꯭ꯔꯤꯀꯦꯠ ꯁꯥꯟꯅꯕ ꯁꯥꯟꯅꯔꯣꯏꯁꯤꯡ ꯃꯔꯨ ꯑꯣꯏꯅ ꯁꯆꯤꯟ ꯇꯦꯟꯗꯨꯜꯀꯔ ꯑꯦꯝ ꯑꯦꯁ ꯙꯣꯅꯤ ꯑꯃ ꯍꯥꯏꯗꯤ ꯃꯈꯣꯏꯁꯤꯡ ꯑꯁꯤꯗꯤ ꯆꯨꯝꯅꯒꯤ ꯁꯥꯟꯅꯔꯣꯏ ꯅꯠꯇꯦ ꯃꯈꯣꯏꯁꯤꯗꯤ ꯑꯩꯈꯣꯏꯒꯤ ꯍꯤꯡꯗ꯭ꯔꯛꯄ ꯃꯅꯤꯅꯤ
ꯑꯆꯨꯝ ꯃꯕꯅꯤ ꯃꯔꯨꯞ ꯃꯔꯨꯝꯅꯁꯨ ꯍꯥꯏꯕꯤꯔꯤ ꯑꯩꯈꯣꯏꯒꯤ ꯁꯥꯟꯅꯔꯣꯏꯁꯤꯡꯅ ꯃꯍꯥꯛ ꯃꯍꯥꯛꯅ ꯄꯥꯝꯖꯔꯤꯕ ꯁꯥꯟꯅꯔꯣꯏꯁꯤꯡꯗꯨꯅ ꯄꯣꯕ ꯃꯇꯝꯗ ꯌꯦꯡꯂꯤꯕ ꯃꯍꯥꯛꯄꯨ ꯊꯋꯥꯏ ꯌꯥꯎꯅ ꯄꯥꯝꯖꯔꯤꯕ ꯌꯦꯡꯂꯤꯕ ꯃꯤꯑꯣꯏꯁꯤꯡ ꯑꯗꯨꯁꯨ ꯅꯨꯡꯉꯥꯏꯇꯕ ꯑꯗꯨ ꯆꯞ ꯃꯥꯟꯅꯅ ꯐꯥꯎꯏ ꯑꯗꯨꯒ ꯑꯃꯅ ꯃꯍꯥꯛꯅ ꯄꯥꯝꯖꯔꯤꯕ ꯃꯍꯥꯛꯅ ꯊꯧꯒꯠꯂꯤꯕ ꯁꯥꯟꯅꯔꯣꯏꯁꯤꯡ ꯑꯗꯨꯅ ꯀꯥꯕ ꯃꯇꯝꯗ ꯌꯦꯡꯂꯤꯕ ꯁꯤꯡꯗꯁꯨ ꯑꯌꯦꯡꯕ ꯃꯤꯁꯤꯡꯗꯁꯨ ꯑꯩꯈꯣꯏꯒꯤ ꯆꯞ ꯃꯥꯟꯅꯅꯥ ꯃꯣꯏꯅ ꯍꯔꯥꯎꯔꯤꯕ ꯆꯥꯡꯗꯨꯗꯒꯤ ꯍꯦꯟꯅ ꯐꯥꯎꯕ ꯍꯔꯥꯎꯕ ꯑꯗꯨ ꯐꯪꯉ ꯍꯥꯏꯅ ꯊꯝꯖꯒ
ꯎꯝ ꯑꯆꯨꯝꯕ ꯑꯃꯅꯤ ꯑꯗꯨꯕꯨꯅ ꯚꯥꯔꯠꯀꯤ ꯃꯁꯥꯟꯅ ꯃꯁꯤ ꯈꯛꯇ ꯅꯠꯇꯦ ꯈꯨꯗꯝ ꯑꯣꯏꯅ ꯍꯥꯏꯔꯕꯁꯨ ꯍꯣꯛꯀꯤ ꯍꯥꯏꯅ ꯂꯧꯔꯁꯤ ꯑꯗ ꯚꯥꯔꯠ ꯑꯁꯤꯅ ꯍꯣꯛꯀꯤ ꯍꯣꯛꯀꯤꯒꯤ ꯃꯁꯥꯟꯅꯗ ꯄ꯭ꯔꯤꯊꯤꯕꯤ ꯄꯨꯝꯕꯒꯤ ꯂꯩꯕꯥꯛꯁꯤꯡꯗꯨ ꯖꯣꯏ ꯇꯧꯔꯝꯅꯤ ꯍꯣꯛꯀꯤꯒꯤ ꯏꯟꯗꯤꯌꯥ ꯚꯥꯔꯠ ꯑꯩꯈꯣꯏꯒꯤ ꯂꯩꯕꯥꯛ ꯑꯁꯤꯗ ꯍꯣꯛꯀꯤꯒꯤ ꯌꯥꯝꯅ ꯐꯖꯔꯕ ꯃꯇꯝ ꯃꯥ ꯃꯗꯨꯗꯤ ꯍꯣꯛꯀꯤꯒꯤ ꯁꯥꯟꯅꯔꯣꯏ ꯒ꯭ꯌꯥꯟ ꯆꯥꯟꯒꯨꯝꯕ ꯃꯁꯤꯅ ꯑꯩꯈꯣꯏ ꯁꯤ ꯑꯗꯨꯛꯀꯤ ꯃꯇꯤꯛ ꯑꯩꯈꯣꯏꯒꯤ ꯁꯩꯍꯧꯔꯣꯜ ꯃꯩꯍꯧꯔꯣꯜꯁꯤꯡꯗ ꯃꯔꯨ ꯃꯔꯨ ꯑꯃꯗꯤ ꯃꯔꯥ ꯁꯦꯠꯀꯦ ꯍꯥꯏꯕꯁꯤ ꯇꯥꯛꯏ ꯉꯁꯤ ꯐꯥꯎꯕꯗ ꯅꯨꯄꯥ ꯑꯃꯁꯨꯡ ꯅꯨꯄꯤꯒꯤ ꯍꯣꯛꯀꯤ ꯃꯈꯣꯏꯒꯤ ꯊꯧꯅꯥ ꯂꯤꯡꯖꯦꯜ ꯄꯨꯊꯣꯛꯇꯨꯅ ꯍꯧꯈ꯭ꯔꯕ ꯃꯃꯥꯅꯕꯄꯥ ꯃꯁꯥꯟꯅ ꯑꯁꯤꯕꯨ ꯌꯣꯛꯈꯠꯅꯕ ꯀꯟꯅ ꯍꯣꯠꯅꯔꯤ
ꯑꯒꯨꯝꯕꯕꯡ ꯃꯔꯨ ꯍꯣꯛꯀꯤ ꯍꯥꯏꯕ ꯑꯁꯤ ꯏꯟꯗꯤꯌꯥꯒꯤ ꯑꯣꯏꯅ ꯍꯥꯟꯅꯗꯒꯤ ꯍꯧꯅ ꯌꯥꯝꯅ ꯆꯥꯎꯕ ꯌꯥꯝꯅ ꯐꯖꯕ ꯄꯨꯋꯥꯔꯤ ꯂꯩꯖꯔꯛꯄ ꯃꯁꯥꯟꯅ ꯑꯃꯅꯤ ꯃꯁꯤꯒꯤ ꯃꯁꯥꯟꯅ ꯑꯁꯤ ꯍꯧꯖꯤꯛꯀꯤ ꯃꯇꯝꯗ ꯌꯥꯝꯅ ꯑꯩꯈꯣꯏꯅ ꯃꯤꯠꯌꯦꯡ ꯆꯪꯕ ꯑꯃ ꯗꯔꯀꯥꯔ ꯇꯥꯥꯏꯅ ꯊꯝꯖꯒꯦ
ꯃꯁꯤꯗꯒꯤ ꯍꯦꯟꯗꯣꯛꯇꯨꯅ ꯑꯩꯈꯣꯏꯅ ꯈꯪꯅꯔꯕ ꯀꯕꯥꯇꯤ ꯀꯕꯥꯗꯤ ꯍꯥꯏꯕꯁꯤ ꯑꯩꯈꯣꯏꯅ ꯃꯃꯥꯡꯉꯩꯗ ꯑꯄꯤꯛꯄ ꯁꯥꯟꯅ ꯈꯣꯠꯅꯕ ꯍꯥꯏꯕꯗꯤ ꯑꯉꯥꯡꯁꯤꯡꯒꯤ ꯃꯔꯛꯇ ꯑꯣꯏꯅ ꯂꯩꯔꯝꯕꯅꯤ ꯑꯗꯨꯕꯨ ꯍꯧꯖꯤꯛ ꯊꯤꯝ ꯑꯁꯤ ꯌꯧꯅ ꯁꯛꯈꯪꯕ ꯁꯥꯟꯅ ꯈꯣꯠꯅꯕ ꯑꯃ ꯑꯣꯏꯔꯦ ꯑꯩꯈꯣꯏꯒꯤ ꯚꯥꯔꯠꯀꯤ ꯄ꯭ꯔꯣ ꯀꯄꯥꯇꯤ ꯂꯤꯛ ꯂꯩꯕꯥꯛ ꯑꯁꯤꯒꯤ ꯁꯥꯟꯅꯔꯣꯏꯁꯤꯡ ꯀꯌꯥꯕꯨ ꯃꯥꯂꯦꯝꯒꯤ ꯊꯥꯛꯇ ꯄꯨꯊꯣꯛꯇꯨꯅ ꯑꯩꯈꯣꯏꯒꯤ ꯃꯁꯥꯟꯅ ꯑꯁꯤꯕꯨ ꯃꯥꯂꯦꯝꯗ ꯎꯤ
ꯅ‌ꯣꯡꯃꯒꯤ ꯃꯔꯨꯞ ꯃꯁꯤ ꯌꯥꯝꯅ ꯐꯖꯕ ꯌꯥꯝꯅ ꯄꯨꯛꯅꯤꯡ ꯊꯧꯒꯠꯅꯤꯡꯉꯥꯏ ꯑꯣꯏꯕ ꯋꯥꯐꯝ ꯑꯃꯅꯤ ꯍꯥꯏꯕꯗꯤ ꯀꯩꯁꯨ ꯂꯩꯇ꯭ꯔꯕ ꯌꯥꯝꯅ ꯄꯤꯛꯂꯕ ꯈꯨꯡꯒꯪ ꯑꯃꯗꯒꯤ ꯍꯧꯔꯛꯈꯤꯕ ꯑꯣꯏꯖꯔꯕ ꯇꯥꯔꯒꯁꯨ ꯀꯔꯤꯁꯨ ꯂꯩꯇꯕ ꯆꯥꯎꯈꯠ ꯐꯠꯇꯕ ꯃꯐꯝ ꯑꯃꯗꯒꯤ ꯍꯧꯔꯛꯈꯤꯕ ꯇꯥꯔꯒꯗꯤ ꯍꯧꯖꯤꯛ ꯃꯥꯂꯦꯝꯒꯤ ꯃꯐꯝ ꯈꯨꯗꯤꯡꯃꯛꯅ ꯁꯤꯟꯕ ꯊꯨꯡꯅ ꯈꯪꯅꯔꯤꯕ ꯃꯥꯂꯦꯝꯒꯤ ꯑꯆꯧꯕ ꯊꯥꯛꯇ ꯄꯨꯈꯠꯄ ꯉꯝꯃꯣꯏꯕ ꯍꯥꯏꯕꯁꯤ ꯑꯩꯈꯣꯏꯒꯤ ꯂꯩꯕꯥꯛꯁꯤ ꯑꯣꯏꯅ ꯌꯥꯝꯅ ꯆꯥꯎꯊꯣꯛꯆꯅꯤꯡꯉꯥꯏꯅꯤ ꯍꯥꯏꯔꯒ ꯐꯩ
ꯃꯁꯤꯒ ꯃꯥꯟꯅꯅ ꯃꯨꯜ ꯃꯨꯛꯅꯥ ꯅꯠꯇ꯭ꯔꯒ ꯔꯦꯁꯂꯤꯡ ꯍꯥꯏꯕꯁꯤꯁꯨ ꯑꯩꯈꯣꯏꯒꯤ ꯚꯥꯔꯠꯀꯤ ꯀꯜꯆꯔ ꯑꯩꯈꯣꯏꯒꯤ ꯐꯝꯚꯝ ꯆꯊꯔꯤꯗ ꯌꯥꯝꯅ ꯑꯗꯨꯛꯀꯤ ꯃꯇꯤꯛ ꯃꯔꯥ ꯁꯦꯠꯅ ꯂꯩꯕ ꯃꯁꯥꯟꯅ ꯑꯃꯅꯤ ꯑꯁꯤꯒꯨꯝꯕ ꯔꯦꯁꯂꯤꯡ ꯁꯥꯟꯅꯕ ꯃꯤꯑꯣꯏ ꯁꯨꯁꯤꯜ ꯀꯨꯃꯥꯔ ꯑꯃꯗꯤ ꯕꯁꯔꯝ ꯄꯨꯅꯤꯌꯥ ꯃꯁꯤꯅ ꯃꯁꯥꯟꯅ ꯑꯁꯤ ꯕꯨ ꯚꯥꯔꯠꯇꯒꯤ ꯍꯦꯟꯗꯣꯛꯇꯨꯅ ꯃꯥꯂꯦꯝꯒꯤ ꯊꯥꯛꯇ ꯁꯛ ꯇꯥꯛꯏ ꯑꯃꯁꯨꯡ ꯑꯣꯂꯦꯝꯄꯤꯛ ꯗ ꯑꯩꯈꯣꯏꯅ ꯗꯀꯃꯥꯟ ꯃꯦꯗꯜ ꯀꯌꯥ ꯑꯃ ꯂꯧꯗꯨꯅ ꯃꯁꯥꯟꯅ ꯑꯁꯤ ꯌꯥꯝꯅ ꯑꯩꯈꯣꯏꯒꯤ ꯃꯁꯛ ꯅꯥꯏꯕ ꯑꯃꯅꯤ ꯍꯥꯏꯗꯨꯅ ꯃꯌꯥꯝꯒꯤ ꯃꯐꯝꯗ ꯈꯪꯍꯜꯂꯤ
ꯃꯥꯅꯤ ꯃꯔꯨꯞ ꯃꯁꯤ ꯌꯥꯝ ꯊꯤꯅ ꯆꯥꯎꯊꯣꯛꯅꯤꯡꯉꯥꯏ ꯑꯃꯗꯤ ꯄꯨꯛꯅꯤꯡ ꯊꯧꯒꯠꯅꯤꯡꯉꯥꯏ ꯑꯣꯏꯕ ꯋꯥꯐꯝꯅꯤ꯫ ꯃꯔꯝꯗꯤ ꯄꯤꯛꯈ꯭ꯔꯕ ꯈꯨꯡꯒꯪ ꯑꯃꯗꯒꯤ ꯍꯧꯔꯛꯄ ꯁꯥꯟꯅꯔꯣꯏꯁꯤꯡ ꯑꯆꯧ ꯑꯆꯧꯕ ꯃꯥꯂꯦꯝꯒꯤ ꯊꯥꯛꯇ ꯁꯥꯟꯅꯕ ꯉꯝꯕ ꯍꯥꯏꯕꯁꯤ ꯌꯥꯝ ꯊꯤꯅ ꯆꯥꯎ ꯊꯣꯡꯖꯅꯤꯡꯉꯥꯏꯅꯤ꯫
ꯑꯃꯁꯨꯡ ꯑꯗꯨꯗꯒꯤ ꯍꯦꯟꯗꯣꯛꯇꯨꯅ ꯃꯤꯟꯇꯟꯒꯤ ꯁꯥꯟꯅꯕ ꯁꯥꯟꯅꯔꯣꯏꯁꯤꯡ ꯑꯐꯥꯎꯕ ꯍꯥꯏꯔꯒ ꯇꯥꯔꯗꯤ ꯄꯤ ꯕꯤ ꯁꯟ ꯄꯤ ꯚꯤ ꯁꯤꯟꯙꯨ ꯑꯁꯤꯅꯆꯤꯡꯕꯁꯤꯡ ꯑꯁꯤ ꯑꯩꯈꯣꯏꯅ ꯃꯥꯂꯦꯝ ꯑꯩꯈꯣꯏꯒꯤ ꯂꯩꯕꯥꯛ ꯑꯁꯤꯒꯤ ꯑꯣꯏꯅ ꯊꯥꯕ ꯌꯥꯔꯕ ꯎꯝ ꯁꯥꯔꯦ
ꯃꯥꯟꯅꯦ ꯃꯔꯨꯞ ꯕꯦꯠꯃꯤꯟꯇꯟ ꯍꯥꯏꯔꯤꯕ ꯃꯁꯥꯟꯅ ꯑꯁꯤꯗꯤ ꯌꯥꯝꯅ ꯆꯥꯎꯕ ꯃꯁꯥꯟꯅ ꯑꯃꯅꯤ꯫ ꯑꯗꯨꯗꯤ ꯌꯥꯝꯅ ꯃꯥꯏ ꯄꯥꯛꯅ ꯆꯠꯊꯔꯤꯕ ꯃꯁꯥꯟꯅ ꯑꯃꯅꯤ ꯃꯁꯤ ꯃꯔꯨ ꯑꯣꯏꯅ ꯏꯟꯈꯠꯂꯛꯂꯤꯕ ꯅꯍꯥꯁꯤꯡꯗ ꯅꯍꯥꯁꯤꯡꯒꯤ ꯑꯣꯏꯕ ꯌꯥꯝꯅ ꯃꯔꯨ ꯑꯣꯏꯕ ꯃꯁꯥꯟꯅ ꯑꯃꯅꯤ꯫
ꯃꯁꯥꯟꯅꯒꯤ ꯃꯔꯝꯗꯗꯤ ꯌꯥꯝ ꯌꯥꯝꯅ ꯂꯩꯈ꯭ꯔꯦ ꯍꯥꯏꯗꯤ ꯑꯩꯈꯣꯏꯒꯤ ꯋꯥꯔꯤ ꯋꯥꯇꯥꯏ ꯑꯁꯤ ꯃꯇꯥꯡ ꯁ꯭ꯋꯥꯏꯗ ꯇꯦꯟꯁꯤꯟꯅꯕ